ꯍꯜꯂꯣ ꯇꯥꯕ꯭ꯔꯣ
ꯇꯥꯌꯦ ꯇꯥꯌꯦ
ꯇꯨꯗꯤ ꯅꯪꯁꯦ ꯑꯥ ꯍꯨꯖꯤꯛ ꯀꯩꯀꯩ ꯇꯝꯗꯣꯏꯅꯣ ꯈꯣꯠꯇꯣꯏꯅꯣ ꯅꯪꯒꯤ ꯍꯥꯏꯔꯛ ꯑꯣꯅꯦ
ꯑꯩꯖꯦ ꯍꯧꯖꯤꯛ ꯏꯟꯖꯤꯅꯦꯔꯤꯡꯒꯤ ꯀꯩꯀꯥ ꯀꯟꯅ ꯊꯤꯔꯤ ꯑꯗꯣ ꯑꯅꯝꯕꯅꯗꯤ ꯐꯪꯗꯦ ꯑꯗꯨꯒꯥ ꯍꯧꯖꯤꯛ ꯀꯩꯅꯣ ꯒꯤ ꯃꯣꯏ ꯏꯁꯄꯣꯔꯠꯁ ꯀꯩꯀꯥꯒꯤ ꯈꯔ ꯌꯦꯡꯉꯤ ꯑꯗꯨꯒ ꯑꯣꯞꯁꯟꯗꯨ ꯑꯃꯨꯛ ꯊꯤꯔꯤ ꯀꯟꯅ
ꯑꯗꯨ ꯏꯀꯖꯥꯝ ꯀꯩꯀꯥ ꯊꯥꯗꯣꯏ ꯅꯠꯇ꯭ꯔꯣ
ꯎꯝ ꯊꯥꯗꯣꯏꯅꯦ
ꯅꯣꯏꯡ ꯅꯪ ꯑꯥ ꯍꯥꯏꯔꯣ-ꯍꯥꯏꯔꯣ
ꯎꯝ ꯈꯔꯕꯨꯗꯤ ꯊꯥꯒ꯭ꯔꯦ ꯑꯗꯨꯒ ꯈꯔ ꯗꯦꯠ ꯇꯋꯦꯟꯇꯤ-ꯅꯥꯏꯅꯗ ꯑꯃꯨꯛ ꯂꯩꯔꯤ ꯏꯀꯖꯥꯝ
ꯑ
ꯍꯥꯏꯔꯛ ꯑꯗꯩꯗꯤ ꯑꯇꯩꯗꯤ
ꯑꯇꯩꯖꯦ ꯎꯝ ꯏꯝꯐꯥꯜ ꯀꯣꯂꯦꯁꯇ ꯇꯝꯕ ꯀꯣꯂꯦꯁ ꯀꯩꯀꯥ ꯇꯝꯕꯩꯖꯨ ꯃꯣꯏ ꯏꯟꯇ꯭ꯔꯥꯁ ꯏꯀꯖꯥꯝ ꯑꯃꯨꯛ ꯊꯥꯗꯣꯏꯅꯤꯌꯦ ꯑꯗꯒꯤ ꯇꯧꯔꯤ ꯂꯥꯌꯔꯤꯛꯀ ꯄꯥꯗꯅ ꯄꯥꯕꯣꯏ ꯄꯥꯗꯕꯣꯏ
ꯑꯗꯒꯤꯗꯤ ꯑꯗꯨꯗꯤ ꯅꯪ ꯉꯁꯤ ꯑꯌꯨꯛ ꯑ ꯅꯪ ꯅꯣꯏꯆꯦꯒ ꯀꯌꯥꯝ ꯍꯟꯅꯔꯤꯅꯣ
ꯆꯍꯤ ꯃꯔꯤ ꯃꯔꯤ ꯁꯨꯃꯥꯏꯅ ꯑꯣꯏꯔꯝꯅꯤ
ꯎꯝ ꯑꯗꯨꯗꯤ ꯑꯗꯨꯗꯤ ꯅꯪ ꯉꯁꯤ ꯑꯌꯨꯛ ꯍꯧꯒꯠꯂꯛꯄꯗꯒꯤ ꯉꯁꯤ ꯍꯧꯖꯤꯛ ꯐꯥꯎꯕꯥꯗ ꯇꯧꯔꯛꯄꯥ ꯃꯌꯥꯝꯗꯣ ꯂꯣꯏ ꯍꯥꯏꯗꯔꯛ ꯑꯣ
ꯎꯝꯝꯝꯝꯝ ꯑꯩꯖꯦ ꯍꯦꯛ ꯍꯧꯒꯠꯂꯛꯄꯗ ꯑꯩꯈꯣꯏꯃꯅꯥ ꯉꯟꯇꯥ ꯍꯧꯗꯣꯔꯛ ꯑꯦꯕꯥ ꯖꯤꯝ ꯆꯠꯇꯣꯏꯔꯥ ꯏꯕꯨꯡꯉꯣ ꯖꯤꯝ ꯆꯠꯇꯣꯏꯔꯅꯥ ꯍꯧꯗꯣꯔꯛ ꯑꯦ ꯑꯗꯩꯩ ꯇꯨꯝꯗꯔꯦ ꯇꯨꯝꯗꯕꯗꯩꯩꯗꯤ ꯎꯝ ꯄꯨꯡ ꯇꯔꯦꯠ ꯁꯨꯃꯥꯏ ꯇꯔꯝꯃꯅꯤ ꯇꯥꯔꯦꯠ ꯁꯋꯥꯏꯗ ꯑꯃꯨꯛ ꯍꯧꯒꯠꯂꯦ ꯌꯥꯎꯁꯤꯟꯂꯦ ꯕꯔ꯭ꯦꯛꯐꯥꯁ ꯇꯧꯊꯣꯛꯑꯦ ꯕꯔ꯭ꯦꯛꯐꯥꯁ ꯇꯣꯏꯂꯣꯏꯔꯦ ꯑꯗꯩꯒꯤ ꯐꯣꯟ ꯑꯃꯨꯛ ꯌꯦꯡꯉꯦ꯫ ꯉꯥꯛ ꯑꯃꯨꯛ ꯇꯨꯃꯦ ꯇꯨꯝ ꯍꯧꯒꯠꯂꯒ ꯆꯥꯛ ꯆꯔꯦ ꯐꯣꯟ ꯌꯦꯡꯉꯦ ꯒꯦꯝ ꯁꯥꯟ ꯅꯥꯟꯗꯨꯅ ꯁꯥꯟꯅꯕꯗꯨꯅ ꯅꯨꯡꯊꯤꯟ ꯇꯥꯔꯦ ꯅꯨꯡꯊꯤꯟꯗ ꯑꯃꯨꯛ ꯇꯨꯃꯦ ꯍꯧꯒꯠꯂꯛꯑꯦ ꯑꯗꯩꯩ ꯆꯔꯥ ꯋꯥꯟꯊꯣꯛ ꯑꯦ ꯐꯣꯟ ꯑꯃꯨꯛ ꯃꯦꯠꯂꯦ ꯑꯗꯩꯒꯤ ꯍꯧꯖꯤꯛ ꯉꯍꯥꯛ ꯃꯥꯇꯝ ꯌꯧꯔꯛ ꯑꯦ ꯉꯍꯥꯛ ꯋꯥꯠꯂꯤ ꯀꯥꯟꯗ ꯑꯩꯈꯣꯏꯆꯦ ꯊꯤꯟꯂꯨꯔꯦ ꯍꯧꯖꯤꯛ ꯐꯣꯟ ꯋꯥꯔꯤ ꯁꯅꯔꯦ ꯍꯧꯖꯤꯛ
ꯑꯣꯛꯀꯦ ꯑꯣꯀꯀꯦ ꯑꯗꯨꯗꯤ ꯅꯪ ꯅꯨꯡꯇꯤꯒꯤ ꯔꯨꯇꯤꯟ ꯑꯣꯏꯗꯣꯏꯔꯣ ꯀꯩꯅꯣ
ꯍꯧꯖꯤꯛꯐꯥꯎꯒꯤꯗꯤ ꯑꯗꯨꯝ ꯎꯝ ꯑꯗꯨꯝ ꯑꯣꯏꯔꯤ
ꯑꯗꯨꯗꯤ ꯅꯪ ꯁꯀꯨꯜ ꯀꯩꯀꯥ ꯀꯔꯤ ꯀꯥꯟꯗ ꯅꯨꯡꯉꯥꯏꯒꯤꯕꯥ ꯅꯨꯡꯉꯥꯏꯇꯥꯕꯥ ꯀꯩꯀ ꯂꯣꯏ ꯇꯥꯃꯛ ꯑꯣꯅꯦ
ꯎꯝ ꯅꯨꯡꯉꯏꯒꯤꯕꯥꯖꯦ ꯊꯥꯏꯅꯒꯤ ꯀꯂ꯭ꯥꯁ ꯋꯥꯟ ꯗꯩꯩꯅꯥ ꯇꯦꯟ ꯐꯥꯎꯅꯥ ꯍꯦꯅꯥ ꯅꯨꯡꯉꯥꯏ ꯁꯀꯨꯜꯗ ꯑꯗꯨ ꯍꯧꯖꯤꯛꯀꯤ ꯑꯦꯂꯥꯕꯦꯟ ꯇꯨꯋꯦꯜꯞ ꯁꯦ ꯅꯨꯡꯉꯥꯏꯇꯦ ꯀꯂ꯭ꯥꯁ ꯋꯥꯟ ꯗꯩꯅ ꯇꯦꯟ ꯐꯥꯎꯅ ꯍꯦꯅꯥ ꯅꯨꯡ ꯉꯥꯏ ꯑꯗꯨꯒꯥ
ꯀꯩꯒꯤꯅꯣꯕꯥ ꯃꯔꯝꯗꯣ ꯍꯥꯏꯔꯛ ꯑꯣ
ꯃꯔꯝꯖꯦ ꯈꯪꯗꯦꯗꯥ ꯏꯃꯥꯅꯕ ꯀꯩꯀꯁꯦ ꯌꯥꯝꯅꯥ ꯄꯨꯟꯕꯥ ꯐꯪꯕꯥ ꯑꯗꯩꯗꯤ ꯃꯤꯖꯨ ꯐꯕꯥ ꯑꯗꯩ ꯁꯀ꯭ꯨꯜꯒꯤ ꯏꯟ ꯕꯥꯏꯔꯣꯟꯃꯦꯟꯠ ꯀꯩꯀꯗꯨꯁꯨ ꯑꯗꯨꯝ ꯐꯕꯥ ꯁꯥꯔꯥꯎꯟꯗꯤꯡ ꯀꯩꯀꯥ ꯐꯕꯥ ꯈꯣꯠꯄ ꯑꯗꯨ ꯃꯌꯥꯝꯗꯣ
ꯑꯗꯨꯗꯤ ꯑꯦꯂꯦꯕꯦꯟ ꯇꯨꯋꯦꯞꯇꯨꯅ ꯅꯪꯅꯥ ꯅꯨꯡꯉꯥꯏꯒꯤꯗꯔ꯭ꯤꯕꯒꯤ ꯃꯔꯝꯁꯦ ꯑꯃꯨꯛ ꯍꯨꯔꯛ ꯎꯅꯦ
ꯑꯦꯂꯦꯕꯦꯟ ꯇꯨꯋꯦꯞꯇꯗꯤ ꯃꯣꯏꯒꯤ ꯃꯣꯌꯒꯤ ꯁꯀꯨꯜ ꯗꯣ ꯅꯨꯡꯕꯨꯗꯤ ꯅꯨꯡꯉꯥꯏ ꯑꯗꯣ ꯃꯤꯖꯦ ꯌꯥꯝ ꯄꯥꯛꯅꯥ ꯄꯨꯅꯕꯥ ꯄꯨꯟꯗꯕ ꯑꯗꯩꯩ ꯅꯨꯄꯤ ꯌꯥꯎꯁꯤꯟꯂꯛꯄꯩ ꯅꯨꯄꯤꯗ ꯏꯀꯥꯏꯖꯕ ꯈꯣꯠꯄꯥ ꯇꯧꯕꯩꯅꯤ ꯑꯗꯨꯝ ꯇꯨꯃꯤꯟꯅꯥ ꯂꯩꯕꯥ ꯈꯣꯠꯄꯥ ꯑꯗꯨ ꯃꯌꯥꯝꯗꯣ ꯇꯧꯏ ꯑꯗꯨꯒꯥ ꯃꯣꯏꯅꯗꯤ ꯑꯗꯨꯝ ꯐꯔ꯭ꯦꯟꯂꯤ ꯑꯣꯏꯌꯦ ꯑꯗꯣ ꯋꯥꯔꯤ ꯁꯥꯕ ꯍꯩꯇꯕꯅꯤꯅꯥ ꯑꯩꯗꯤ ꯇꯨꯃꯤꯟꯅꯥ ꯂꯩꯌꯦ
ꯑꯣꯑꯣ
ꯅꯪ ꯑꯗꯨꯗꯤ ꯀꯅꯥꯝꯇꯥ ꯑꯁꯦꯡꯕꯩ ꯋꯥꯔꯤ ꯁꯅꯥꯔꯛꯇꯔꯣ ꯅꯨꯄꯤꯒꯥ
ꯁꯅꯥꯔꯛꯇꯦꯗꯥ ꯅꯨꯄꯤꯒꯥ ꯄꯥꯝꯗꯦ
ꯄꯥꯝꯗꯤꯌꯦ
ꯎꯝ
ꯄꯝꯗꯦꯕꯥ ꯑꯗꯨꯗꯤ ꯅꯪ ꯒꯦ ꯅꯦ ꯍꯥꯏꯅꯤꯡꯉꯤꯔꯣ ꯀꯔꯤꯅꯣ
ꯅꯠꯇꯤꯌꯦ ꯅꯠꯇꯦ ꯕꯤꯠ ꯌꯥꯎꯗꯕ ꯍꯧꯖꯤꯛꯐꯥꯎꯒꯤꯗꯤ
ꯑꯣ ꯑꯣ ꯂꯥꯏꯔꯤꯛꯇ ꯑꯣꯏꯅꯥ ꯑꯣꯟꯖꯤꯟꯕꯒꯤ
ꯎꯝ
ꯁꯣꯏꯗꯔ꯭ꯦꯀꯣ
ꯍꯧꯖꯤꯛꯐꯥꯎꯕꯥꯒꯤꯗꯤ ꯕꯤꯠ ꯌꯥꯎꯗꯦ ꯍꯌꯦꯡꯋꯥꯏ ꯕꯤꯠ ꯌꯥꯎꯔꯛꯀꯗꯔꯥ ꯈꯪꯗꯦ
ꯐꯖꯩ ꯀꯥꯏꯅꯥ ꯈꯟꯕꯥ ꯑꯝꯇ ꯌꯥꯎꯗꯔꯣꯅꯦ
ꯌꯥꯎꯗꯦ ꯃꯁꯛ ꯑꯊꯤꯕꯤ ꯉꯥꯛꯇꯥ
ꯁꯦꯡꯉꯥꯕꯣꯅꯦ
ꯃꯨꯁꯨꯛ ꯃꯨꯁꯨꯛ ꯃꯨꯕꯤ ꯑꯥꯂꯨ ꯃꯥꯟꯕꯤ ꯑꯗꯨ ꯉꯥꯛꯇꯅꯦ ꯐꯖꯕ ꯑꯃꯇꯥ ꯌꯥꯎꯗꯦ
ꯅꯣꯏꯆꯦꯗꯤ ꯐꯖꯕꯔꯣ
ꯐꯖꯗꯦꯗꯥ
ꯀꯔꯤꯒꯤ ꯊꯤꯔꯤꯕꯥ ꯍꯥꯏꯗꯣꯛꯀꯦ
ꯑꯩꯈꯣꯏꯆꯦꯕꯨ ꯐꯖꯩ ꯈꯜꯂꯗꯤ ꯑꯩꯈꯣꯏ꯫ꯆꯦꯕꯨ ꯐꯖꯩ ꯑꯩꯈꯣꯏꯆꯦ ꯊꯤꯗ ꯑꯗꯨꯝ
ꯅꯆꯦ ꯋꯥ ꯅꯆꯦ ꯇꯥꯛ ꯀꯅꯤ ꯑꯩꯅ
ꯑꯗꯩꯗꯤ ꯀꯔꯤ ꯀꯔꯤ ꯁꯥꯟꯅꯁꯦ ꯍꯥꯏꯕ ꯍꯧꯖꯤꯛ
ꯆꯤꯆꯦ ꯎꯝ ꯀꯩꯁ ꯀꯩꯀꯩ ꯁꯤꯃꯥ ꯌꯦꯡꯒꯦ ꯆꯦꯆꯦꯗꯤ꯫
ꯑꯩꯗꯤ ꯗ꯭ꯔꯥꯃ ꯀꯦꯗ꯭ꯔꯥ ꯌꯦꯡꯉꯤ ꯀꯣꯔꯤꯌꯥꯒꯤ꯫
ꯌꯦ ꯗ꯭ꯔꯥꯃ ꯄꯛꯇꯕꯤ ꯁꯔꯥꯡꯉꯦ ꯎꯨꯄꯥꯌꯦ ꯇꯧ ꯂꯩꯔꯦ ꯑꯗꯨꯝ꯫
ꯃꯥꯅꯤ ꯃꯥꯅꯤ ꯑꯩꯈꯣꯏ ꯇꯧꯖꯩ ꯅꯪ ꯑꯗꯨꯒꯨꯝꯕ ꯄꯛꯇꯕꯗꯣ ꯅꯪ ꯌꯥꯎ ꯐꯪꯖꯕꯔꯣ꯫
ꯌꯥꯎꯖꯅꯤꯡꯗꯦ ꯑꯩꯈꯣꯏ ꯆꯦ ꯅꯣꯡꯉꯥꯟꯕꯗꯒꯤ ꯅꯨꯃꯤꯠ ꯇꯥꯕꯐꯥꯎ ꯁꯥꯔꯥꯡꯉꯦ ꯎꯄꯥꯌꯦ ꯈꯔ ꯌꯦꯡ ꯍꯧꯔꯨꯕꯗꯒꯤ ꯍꯧꯖꯤꯛ ꯑꯩꯉꯣꯟꯗ ꯕꯣ ꯕꯨ ꯕ ꯇꯧꯍꯠꯂꯛꯑꯦ ꯇꯥꯅꯤꯡꯗꯕꯅ꯫
ꯑꯗꯨꯗꯤ ꯅꯪ ꯀꯣ ꯀꯣꯔꯤꯌꯥꯁꯨ ꯌꯦꯡꯗꯕ꯫
ꯀꯣꯔꯤꯌꯥ ꯌꯦꯡꯉꯤ ꯅꯨꯡꯉꯥꯇꯕ ꯃꯣꯏꯒꯤ ꯊꯔꯤꯂꯔ ꯀꯩꯀꯥ ꯑ ꯀꯩꯕ ꯑ ꯑꯥꯏ ꯁꯣ ꯗ ꯗꯤꯕꯤꯜ ꯃꯦꯇꯔꯁ ꯑꯣꯞ ꯃꯦꯃꯣꯔꯤ ꯑꯗꯨ ꯀꯩꯀꯥ ꯌꯦꯡꯉꯤ꯫
ꯑꯇꯩꯗꯤ꯫
ꯑꯇꯩꯗꯤ ꯑꯇꯩꯗꯤ ꯑꯗꯨꯒꯨꯝꯕ ꯉ ꯁꯏꯀꯣꯂꯣꯖꯤ ꯗꯨꯒꯨꯝꯕꯩ ꯁꯤꯃꯥ ꯊꯔꯤꯂꯔ ꯍꯣꯔꯂ ꯑꯗꯨꯒꯨꯝꯕ ꯈꯛꯇ ꯌꯦꯡꯉꯤꯗ
ꯑꯦꯅꯤꯃꯦ ꯒꯨꯝꯕꯗꯤ ꯌꯦꯡꯗ꯭ꯔꯣ꯫
ꯑꯦꯅꯤꯃꯦ ꯌꯦꯡꯉꯤ꯫
ꯀꯩꯀꯩ ꯌꯦꯡꯕ꯫
ꯑꯦꯅꯤꯃꯦꯗꯤ ꯑꯩꯒꯤꯗꯤ ꯋꯥꯟ ꯄꯤꯁ ꯍꯥꯏꯒꯔꯗꯤ ꯂꯣꯏꯔꯦ꯫
ꯑꯗꯨ ꯈꯛ ꯌꯦꯡꯕ ꯑꯇꯩꯗꯤ
ꯌꯦꯡꯕꯨꯗꯤ ꯌꯦꯡꯉꯦ ꯑꯗꯣ ꯋꯥꯟ ꯄꯤꯁ ꯁꯦ ꯑꯗꯨꯝ ꯍꯟꯖꯤꯟ ꯍꯟꯖꯤꯟ ꯑꯗꯨꯝ ꯏꯄꯤ ꯏꯄꯤꯁꯣꯠ ꯇꯣ ꯍꯟꯖꯤꯡ ꯍꯟꯖꯤꯟ ꯑꯍꯨꯝꯂꯛ ꯌꯦꯡꯉꯦ꯫
ꯀꯔꯤꯅꯣ ꯍꯥꯏꯖꯤꯕꯣ ꯑꯗꯨꯗꯤ ꯂꯤꯁꯤꯡ ꯑꯃ ꯍꯦꯟꯕ ꯏꯄꯤꯁꯣꯠꯇꯣ ꯅꯪ ꯌꯦꯡꯉꯤꯕ꯫
ꯎꯝ ꯎꯝ ꯋꯥꯟ ꯊꯥꯎꯖꯟ ꯁꯤꯁ ꯊꯤꯋꯥꯅ ꯀꯌꯥꯝ ꯁꯨꯔꯝꯃꯅꯤ ꯏꯄꯤꯁꯣꯠꯇꯣ ꯑꯍꯨꯝ ꯂꯛ ꯌꯦꯡ
ꯀꯩꯅꯣ ꯍꯥꯏꯖꯤꯕꯣ ꯀꯃꯥꯏ ꯉꯝꯃꯤꯕ꯫
ꯉꯝꯃꯤꯅꯤ ꯀꯩꯅꯣ꯫ ꯑꯗꯨꯝ ꯅꯨꯡꯉꯥꯏꯒꯤꯕꯩ ꯑꯗꯨꯝ ꯌꯦꯡꯕꯗ꯫
ꯑꯇꯩꯗꯤ ꯍꯥꯏꯗꯤ ꯅꯔꯨꯇꯣ ꯒꯨꯝꯕ꯫
ꯌꯦꯡꯉꯤ ꯑꯗꯨꯁꯨ ꯌꯦꯡꯉꯤ ꯑꯗꯣ ꯅꯨꯡꯉꯥꯏꯕꯗꯣ ꯌꯧꯗꯦꯗꯅ ꯕꯂꯦꯛ ꯀꯣꯕꯔ ꯊꯣꯔꯛꯀꯅꯤ ꯍꯥꯏꯕꯅꯤ꯫ ꯅꯨꯉꯥꯢꯅꯦꯕ꯫
ꯇꯨꯅ
ꯎꯝ꯫
ꯍꯩꯃꯥ ꯈꯪꯗꯦꯅꯦ ꯑꯗꯨꯒ ꯋꯥꯟ ꯄꯤꯁ ꯀꯤ ꯃꯔꯝꯗ ꯈꯔ ꯍꯥꯏꯔꯛ ꯎꯅꯦ ꯑꯗꯨꯗꯤ꯫
ꯋꯥꯟ ꯄꯤꯁꯁꯦ ꯃꯣꯏ ꯀꯦꯔꯦꯛꯇꯔ ꯖꯤꯡꯖꯦ ꯀꯦꯟ ꯗꯤꯁ ꯐꯤꯒꯔ ꯂꯣꯏ ꯃꯥꯟꯕꯅꯦꯕ ꯃꯥꯟꯖꯔꯁꯨ ꯋꯥꯔꯤꯖꯤꯗꯤ ꯑꯅꯩꯕꯤ ꯉꯥꯛꯇꯅꯤ ꯋꯥꯔꯤꯖꯤꯇ ꯅꯪ ꯅꯪꯅ ꯊꯦꯡꯅꯗꯣꯏꯖꯦ ꯍꯧꯖꯤꯛ ꯄ꯭ꯔꯤꯊꯤꯕꯤꯖꯤꯗ ꯊꯣꯛꯏꯖꯤ ꯆꯞ ꯃꯥꯟꯅ ꯊꯣꯛ ꯀꯩꯅꯣ ꯃꯣꯏ ꯃꯣꯏꯗꯁꯨ ꯑꯗꯨꯝ ꯊꯣꯛꯄꯅꯦꯕ ꯑꯗꯩꯗꯤ
ꯄꯤꯇꯤꯕꯤꯁꯤꯗ ꯀꯩꯅꯣ ꯆꯞ ꯃꯥꯟꯅꯅ ꯊꯣꯛꯏꯁꯦ꯫
ꯎꯍꯨꯝ ꯈꯔ ꯍꯥꯏꯔꯛꯎꯅꯦ ꯑꯗꯨꯏ ꯃꯔꯝꯗ
ꯈꯥꯥꯔꯥꯅ ꯐꯌꯦ ꯀꯦꯅꯣ ꯅꯤꯕꯤ ꯒꯨꯝꯕ ꯈꯔꯅ ꯊꯦꯡꯅꯗꯣꯏꯅꯦꯕ ꯃꯥꯁꯦ ꯑꯗꯣ ꯈꯔ ꯀꯟꯕꯤꯕ ꯍꯥꯏꯇꯥꯔꯦ ꯀꯩꯅꯣ ꯈꯪꯗꯕꯗꯣ
ꯈꯪꯉꯦ-ꯈꯪꯉꯦ
ꯃꯩꯔꯥ ꯑꯗꯨꯃꯥꯏ ꯇꯧꯕꯗꯨꯗ ꯁꯨꯝ-ꯁꯨꯝ-ꯁꯨꯝ-ꯁꯨꯝ ꯇꯧꯔꯒ ꯖꯣꯔꯣꯗ ꯊꯦꯡꯅꯔꯦ ꯖꯣꯔꯣ ꯊꯦꯡꯅꯕꯗꯒꯤ ꯃꯣꯏ ꯑꯗꯨꯝ ꯄꯨꯟꯂꯦ ꯑꯗꯩꯗꯤ ꯃꯤꯁꯤꯡꯗ ꯃꯊꯪ-ꯃꯊꯪꯗ ꯈꯣꯝꯒꯠꯂꯛꯑꯒ ꯃꯣꯏ ꯍꯧꯖꯤꯛ
ꯅꯠꯇꯤꯌꯦ ꯑꯗꯨꯢ ꯃꯄꯥꯕꯨꯗꯤ ꯌꯦꯡꯉꯦꯕ ꯑꯩꯗꯣ
ꯑꯩ ꯈꯪꯅꯤꯡꯉꯤꯁꯦ ꯋꯥꯔꯤ ꯅꯨꯡꯉꯥꯏꯔꯛꯏꯁꯦ ꯀꯔꯥꯏꯋꯥꯏꯗꯒꯤꯅꯣ ꯑꯩꯁꯨ ꯌꯦꯡꯁꯤꯔꯥ ꯈꯟꯕꯗꯤ ꯑꯗꯨꯅ ꯑꯩꯁꯦ ꯍꯧꯖꯤꯛ ꯀꯟꯚꯤꯟꯁ ꯇꯧꯔꯛꯑꯣ ꯌꯦꯡꯅꯕ ꯍꯧꯖꯤꯛꯀꯤ ꯀꯣꯜ ꯃꯉꯥ ꯁꯥꯟꯅꯗꯣꯏꯁꯤꯗ
ꯎꯝ ꯅꯪ ꯀꯩꯅꯣ ꯌꯦꯡꯕꯕꯨ ꯍꯧꯒ꯭ꯔꯗꯤ ꯑꯗꯨꯝ ꯌꯦꯡꯅꯤꯡꯉꯛꯀꯅꯤꯗ ꯂꯦꯞꯇꯕꯤꯗ ꯍꯥꯏꯗꯤ ꯏꯄꯤꯁꯣꯠ ꯋꯥꯟ ꯇꯨ ꯊ꯭ꯔꯤ ꯁꯨꯝ ꯌꯦꯡꯉ ꯁꯨꯝ ꯌꯦꯡꯊꯔꯛꯄ ꯅꯪꯉꯣꯟꯗ ꯌꯦꯡꯅꯤꯡꯕꯩ ꯀꯩꯅꯣ ꯃ ꯏꯊꯤꯜ ꯑꯝ ꯐꯥꯎꯔꯛꯀꯅꯤꯕ ꯌꯦꯡꯅꯤꯡꯕꯒꯤ
ꯍꯥꯏꯗꯤ ꯑꯩ ꯍꯥꯏꯔꯛꯀꯦꯕ ꯑꯦꯄꯤꯁꯣꯠ ꯆꯥꯝꯃ ꯃꯨꯛ ꯌꯧꯒ꯭ꯔꯦꯕ ꯑꯩꯅ ꯌꯦꯡꯒꯤꯕꯗꯣ
ꯎꯝ
ꯑꯗꯣ ꯑꯩꯁꯦ ꯍꯥꯏꯗꯤ ꯀꯩꯍꯥꯏꯅꯤ ꯑꯥꯛ ꯑꯥꯛ ꯇꯨꯡꯒꯤ ꯃꯇꯨꯝ ꯏꯟꯅ ꯀꯩꯀꯥ ꯕꯨꯗꯤ ꯈꯪꯉꯤꯅꯦ ꯑꯗꯨꯒ ꯈꯪꯗꯦꯅꯦ ꯌꯥꯝ ꯊꯤꯅ ꯅꯨꯡꯉꯥꯏꯕ ꯌꯧꯗ꯭ꯔꯤꯕ ꯈꯣꯠꯍ꯭ꯔꯤꯕꯩ ꯃꯄꯥꯒꯤ ꯇꯥꯏꯞ ꯇꯨꯡ ꯇꯧꯋꯦꯕ ꯈꯪꯗꯦꯅꯦ
ꯏꯄꯤꯁꯣꯠ ꯎꯝ ꯀꯌꯥꯅꯣ ꯐꯣꯔ ꯍꯟꯗ꯭ꯔꯦꯠꯂ ꯐꯥꯏꯕ ꯍꯟꯗ꯭ꯔꯦꯠꯂ ꯑ ꯐꯦꯏꯕ ꯍꯟꯗ꯭ꯔꯦꯠ ꯑꯗꯥꯏꯕꯧꯗꯤ ꯅꯨꯡꯉꯥꯏ ꯍꯥꯏꯗꯤ ꯃꯣꯐ ꯋꯥꯔꯤꯗꯣ ꯈꯤꯇꯪ ꯕꯣꯔꯤꯡ ꯆꯥꯕꯩ ꯇꯥꯏꯞꯇ ꯇꯧꯕꯅꯦꯕ ꯑꯗꯨꯒ ꯁꯤꯛꯁ ꯍꯟꯗ꯭ꯔꯦꯠ ꯗꯩꯗꯤ ꯅꯨꯡꯉꯥꯏꯈꯠꯂꯛꯑꯅꯤ ꯑꯗꯨꯒ ꯋꯥꯟ ꯊꯥꯎꯖꯟ ꯌꯧꯔꯀꯥꯟ ꯅꯪꯒꯤ ꯉꯥꯁꯥꯏꯒꯤ ꯐꯥꯏꯕ ꯍꯟꯗ꯭ꯔꯦꯠꯀꯤ ꯃꯃꯥꯡ ꯒꯩꯒꯤ ꯋꯥꯔꯤꯗꯣ ꯑꯗꯨꯗꯣ ꯃꯣꯏ ꯀꯩ ꯍꯥꯏꯅꯤ ꯃꯦꯃꯣꯔꯤ ꯐ꯭ꯂꯥꯁꯕꯦꯛ ꯍꯥꯏꯗꯣꯏꯔ ꯃꯥꯒꯤ ꯑꯉꯥꯡ ꯑꯣꯏꯔꯤꯀꯥꯟꯒꯤ ꯋꯥꯔꯤ ꯂꯤꯔꯛꯄꯗꯣ
ꯎꯝ ꯎꯝ ꯎꯝ
ꯇꯟꯗꯩ ꯒ꯭ꯌꯥꯟ ꯇꯥꯔꯛꯀꯗꯣꯏꯅꯦꯕ ꯁꯥꯏꯒꯤ ꯑꯩꯠ ꯍꯟꯗ꯭ꯔꯦꯠ ꯃꯃꯥꯡꯒꯤ ꯑꯦꯄꯤꯁꯣꯠ ꯃꯌꯥꯝꯗꯣ ꯗꯨꯒꯤ ꯃꯣꯏ ꯏꯄꯤꯁꯣꯠ ꯃꯌꯥꯝꯗꯨꯒꯤ ꯒ꯭ꯌꯥꯟ ꯇꯥꯔꯛꯄ ꯀꯥꯟꯁꯤꯗ ꯀꯩꯅꯣꯁꯦ ꯀꯩ ꯍꯥꯏꯅꯤ
ꯀꯔꯤ
ꯎꯝ ꯀꯩꯅꯣꯗꯣ ꯀꯩꯑꯕ ꯌꯦꯡ ꯌꯦꯡꯕ ꯍꯧꯔꯛꯄ ꯁꯤꯗ ꯃꯥꯒꯤ ꯃꯌꯥꯝꯗꯨꯅ ꯌꯦꯡꯕ ꯍꯧꯔꯛꯄꯁꯤꯗ ꯅꯨꯡꯉꯥꯏꯔꯅꯤ ꯑꯗꯩꯗꯤ ꯅꯨꯡꯉꯥꯏꯔꯛꯑꯦ ꯍꯥꯏ ꯀꯥꯟꯗ ꯌꯦꯡꯅꯤꯡꯉꯛꯑꯅꯤ
ꯀꯔꯤꯗꯅꯣꯕ ꯅꯨꯉꯥꯏꯔꯤꯖ‌ꯦ ꯑꯦꯄꯤꯁꯣꯠ ꯐꯥꯏꯕ ꯍꯟꯗ꯭ꯔꯦꯠ ꯇꯩ ꯅꯨꯡꯉꯥꯏꯔꯤꯁꯦ ꯀꯔꯤꯅꯣꯕ ꯑꯗꯨ ꯍꯥꯏꯔꯛꯑꯣꯃꯤ
ꯃꯤꯒꯤ ꯅꯨꯄꯤꯒꯤ ꯃꯌꯥꯝꯕ ꯑꯦꯁ ꯁꯦ ꯅ ꯀꯩꯅꯣ ꯋꯥꯔ ꯃꯣꯏꯒꯤ ꯑꯦꯁ ꯁꯦ ꯐꯥꯛꯄꯒꯤ ꯃꯣꯏꯒꯤ ꯀꯩꯌꯦꯕ ꯋꯥꯏꯠ ꯄꯦꯠ ꯀꯩꯀꯥ ꯃꯣꯏ ꯄꯦꯔꯠ ꯃꯌꯥꯝꯁꯤꯅ ꯃꯌꯥꯝ ꯄꯨꯟꯅ ꯀꯟꯕ ꯂꯥꯛꯏꯗꯅ ꯑꯗꯣ ꯂꯥꯛꯄ ꯀꯥꯟ ꯅꯨꯄꯤꯁꯦ ꯁꯣꯟꯕꯅꯤꯅ ꯉꯝꯖꯗꯕꯗꯣ ꯑꯗꯩ ꯑꯃꯁꯤꯅ ꯏꯝꯄꯦꯔꯔ ꯑꯗꯨ ꯀꯩꯀꯥ ꯃꯌꯥꯝꯗ ꯃꯔꯤꯗꯨꯗ ꯃꯥꯒꯤ ꯐꯦꯁ ꯇꯨ ꯐꯦꯁ ꯈꯠꯅꯗꯣꯏꯅꯦꯕ
ꯎꯝ
ꯑꯗꯣ ꯈꯟꯅꯕꯖꯤꯗ ꯀꯩꯅꯣ